ꯍꯜꯂꯣ
ꯎꯝ ꯇꯥꯏꯦ ꯇꯥꯏꯦ
ꯇꯥꯔꯔꯕ
ꯍ
ꯅꯣꯏ ꯅꯍꯥꯟ ꯀꯩꯅꯣ ꯇꯧꯕꯒꯤ ꯀꯩꯕ ꯑ ꯅꯪ ꯅꯍꯥꯟ ꯅꯣꯏꯒꯤ ꯎ ꯑꯍꯟ ꯀꯩꯀꯩꯒꯤ ꯁꯣꯞ ꯑꯃ ꯀꯟꯅꯦꯅ ꯍꯥꯏꯗꯅ
ꯑꯣ
ꯑꯗꯨꯏ ꯅꯪ ꯅꯍꯥꯟꯅ ꯑꯩꯉꯣꯟꯗꯁꯨ ꯇꯧꯔꯛꯑꯣ ꯈꯔ ꯍꯦꯛꯛꯑꯣꯅ ꯍꯥꯏꯕꯗꯣ
ꯎꯝ
ꯇꯣꯔꯕꯈꯩꯗꯣ ꯍꯦꯛꯄ ꯌꯥꯔꯛꯑꯕꯅꯦ ꯑ ꯑꯗꯨ ꯅꯪ ꯂꯧꯕ ꯂꯥꯛꯄ ꯌꯥꯔꯅꯤ ꯗꯦꯠ ꯀꯌꯥꯗꯨꯅꯣ ꯅꯪ ꯅꯍꯥꯟ ꯇꯧꯅꯤ ꯍꯥꯏꯔꯝꯕꯗꯨꯒ
ꯀꯃꯅꯤ ꯑ ꯂꯥꯛꯏꯕ ꯇꯥꯡ ꯀꯨꯟꯒ ꯃꯥꯊꯣꯛꯏꯁꯨ
ꯀꯨꯟ ꯑꯗꯨꯏ ꯈꯤꯇꯪꯗꯤ ꯋꯥꯠꯂꯤꯅꯦ
ꯎ ꯀ ꯃꯣꯏ ꯆꯥꯎꯔꯕ ꯍꯅ ꯊꯉꯦ
ꯆꯥꯎꯔꯦꯕꯀꯣ ꯍꯦꯛꯇꯣꯛꯄ ꯌꯥꯔꯛꯑꯦꯕ
ꯑꯣ
ꯑ ꯑꯗꯨꯗꯨꯒꯤꯅꯦ ꯅꯪꯗꯣ ꯂꯧꯕ ꯍꯦꯛꯄ ꯌꯥꯔꯕꯅ ꯍꯧꯖꯤꯛ ꯑꯗꯨ ꯀꯅ ꯈꯥꯛꯑꯒꯦ ꯍꯦꯛꯛꯇ ꯇꯣꯣꯛꯇꯕꯤꯗ ꯅꯪꯒ ꯁꯥꯎꯀꯤꯒꯥꯡꯪꯣꯗꯂꯝ ꯑꯁꯤꯒꯤꯁꯤꯗꯤꯅꯦ ꯑꯩꯈꯣꯏ ꯂꯥꯟꯅ ꯌꯣꯟꯃꯦ ꯍꯦꯟꯗꯣꯛꯈ꯭ꯔꯅꯦꯕꯀꯣ
ꯑ
ꯑꯗꯨꯏꯗꯤ ꯈꯔ ꯎꯝ ꯀꯩꯅꯣꯅ ꯀꯣꯟ ꯑꯅꯤ ꯑꯅꯤ ꯑꯍꯨꯝꯅ ꯀꯣꯟꯍꯟꯗ
ꯍꯣꯏ
ꯑꯅꯤ ꯑꯍꯨꯝꯅ
ꯎꯝ
ꯍꯣꯏ ꯊꯨꯕ ꯆꯥꯔꯅꯤ ꯍꯣꯏ ꯑꯍꯨꯝꯗꯨꯅ ꯑꯗꯨꯝ ꯌꯥꯅꯤ ꯇꯃꯣ ꯇ ꯃꯤ ꯊ ꯃꯤ ꯡꯀꯣ ꯑꯩꯅꯤꯗꯣ ꯎꯁꯛꯇꯣ ꯈꯤꯇꯪ ꯆꯥꯎꯋꯦꯕ ꯃꯤ ꯆꯍꯨꯝ ꯃꯤ ꯃꯤ ꯆꯍꯨꯝꯃꯨꯛ ꯁꯨꯅꯦꯕ
ꯏꯃꯥ ꯏꯕꯦꯝ ꯑꯃ ꯅꯪꯒꯤ ꯎꯁꯣꯞꯇꯨꯗꯤ ꯀꯩꯅꯣ ꯌꯥꯝꯃꯦꯦꯝꯃꯤꯗꯣ ꯀꯩꯅꯣꯅꯦꯍꯦ ꯃꯌꯥꯝꯅ ꯀꯠꯅꯩꯁꯦ ꯆꯥꯃꯗ ꯌꯥꯝꯅꯕꯅꯦ
ꯆꯥꯕꯗꯣ ꯍꯥꯏꯗꯤ ꯃꯤꯗꯣ ꯑꯃꯁꯨ ꯇꯧ ꯌꯥꯔꯣꯏ ꯍꯥꯏ ꯑꯃꯁꯨ ꯇꯊ ꯌꯥꯔꯣꯏ ꯍꯥꯏ ꯑꯗ ꯀꯠꯂꯤꯉꯩꯅ ꯈꯤꯇꯪ ꯆꯥꯎꯅ ꯀꯠꯍꯧꯒꯦꯅ ꯍꯟꯗꯛꯇꯤ ꯑꯗꯨꯃꯥꯏꯅ ꯇꯧꯕꯅꯦꯕ ꯃꯤꯁ ꯑꯍꯨꯝ ꯍꯥꯏꯁꯦ ꯐꯦꯃꯤꯂꯤ ꯌꯥꯎꯔꯛꯀꯅꯤꯀꯣ
ꯍꯈꯣꯏꯗꯤ ꯑꯔ ꯑꯣꯏꯔꯁꯨ ꯌꯥꯝ ꯌꯥꯝꯃꯤꯗꯤ ꯆꯍꯨꯝꯒꯁꯤꯗꯤ ꯎꯁꯣꯞ ꯑꯆꯧꯕ ꯑꯃ ꯑꯣꯏꯌꯦ
ꯎꯝ ꯐꯦꯃꯤꯂꯤ ꯌꯥꯎꯔꯦ ꯑꯗ ꯌꯨꯝꯗ ꯇꯧꯔꯣꯏꯗꯣꯏꯅꯦ ꯀꯩꯅꯣꯗ ꯇꯧꯗꯣꯏꯅꯤ ꯀꯝꯃꯨꯅꯤꯇꯤ ꯍꯣꯜ ꯂꯝꯄꯥꯛ ꯊꯣꯛꯑ ꯇꯧꯗꯣꯏꯅꯦ
ꯑꯗꯤ ꯅꯪ ꯃꯤ ꯆꯥꯝ ꯑꯃ ꯆꯥꯝ ꯌꯥꯈꯩ ꯆꯥꯝꯒꯤ ꯋꯥꯔꯤ ꯑꯣꯏꯕ ꯌꯦꯡꯉꯨꯔꯦ ꯑꯗꯨꯗꯤ ꯇꯣꯔꯔꯕꯣꯠꯇꯣ ꯆꯥꯝꯃꯗ ꯃꯌꯥꯝ ꯇꯧꯅꯩ ꯇꯔꯕꯣꯠ ꯑꯆꯧꯕ ꯑꯃꯔꯗꯤ ꯀꯣꯟꯅꯕꯅꯦꯕꯀꯣ ꯑꯗꯨꯏꯔꯗꯤ ꯆꯍꯨꯝ ꯇꯧꯔꯕꯠꯇꯣ ꯃꯔꯥꯡ ꯀꯥꯏꯅ ꯇꯔꯨꯛꯂ ꯀꯩꯅꯣ ꯍꯤꯛꯑꯒꯦ ꯇꯔꯨꯛꯅ ꯌꯥꯗꯧ ꯃꯥꯂꯦ ꯑꯆꯧ ꯑꯆꯧꯕ ꯈꯜꯂꯒ
ꯍꯣꯏ ꯃꯥꯅ ꯇꯧꯔꯛꯑꯣ ꯑꯗꯨꯒ ꯁꯤꯜꯂ ꯑꯩ ꯑꯗꯨꯝ ꯄꯥ ꯂꯩꯇ꯭ꯔꯕ ꯍꯥꯏꯗꯤ ꯀꯨꯏꯅ ꯇꯧꯋꯍ ꯈꯤꯇꯪ ꯆꯥꯎꯅ ꯇꯧꯒꯦ ꯈꯜꯂꯦꯕꯀꯣ ꯑꯗꯣ ꯀꯔꯤ ꯍꯥꯏꯅꯤ ꯏꯃꯥꯟꯅꯕꯁꯤꯡꯁꯤ ꯑꯃꯅ ꯑꯃꯨꯛ ꯇꯧꯔꯛꯑꯣ ꯍꯥꯏ ꯑꯃꯅ ꯑꯃꯨꯛ ꯇꯧꯔꯛꯑꯣ ꯍꯥꯏ ꯃꯔꯤ ꯃꯇꯥ ꯏꯃꯥꯟꯅꯕꯅꯦ ꯑꯗꯒꯤ ꯑꯥ ꯄꯨꯂꯞ ꯄꯥꯊꯣꯛꯑꯀꯥꯟ ꯏꯃꯨꯡ ꯃꯅꯨꯡ ꯄꯨꯂꯞ ꯄꯥꯊꯣꯛꯑꯥꯟꯗ ꯆꯨꯝꯨꯛ ꯁꯨꯃꯥꯏꯅ ꯈꯔ ꯋꯥꯠꯂꯁꯨ ꯋꯥꯠꯇꯕꯤ ꯍꯦꯜꯂꯁꯨ ꯍꯦꯟꯗꯕꯤ ꯀꯩꯕ ꯍꯜꯂꯣ
ꯑꯗꯨꯏꯕꯨꯗꯤ ꯅꯣꯏꯒꯤꯗꯣ
ꯎꯝ
ꯃꯤ ꯌꯥꯝꯅ ꯃꯔꯥꯡ ꯀꯥꯏꯕꯅꯦꯕ ꯅꯣꯏꯒꯤ ꯑꯗꯨꯝ ꯍꯥꯏꯗꯤ ꯅꯣꯏꯒꯤ ꯕꯕꯥꯍꯣꯏ ꯀꯩꯍꯣꯏꯗ ꯁꯪꯒ ꯌꯥꯝ ꯆꯥꯎꯕ ꯃꯤꯕꯨꯗꯤ ꯑꯣꯏꯕꯅꯦꯕ
ꯑꯣ ꯑꯗꯨꯗꯣ ꯑꯗꯨꯅꯁꯨ ꯑ ꯑꯣꯏꯔꯦ ꯑꯗꯨꯅꯅꯦ ꯑꯩꯁꯨ ꯎꯄꯥꯜ ꯂꯩꯇ꯭ꯔꯕ ꯑꯁ ꯌꯥꯝꯃꯦꯃꯤ ꯑꯗꯒꯤꯅꯦ ꯑꯦꯟꯖꯥꯡ ꯁꯦꯝꯕꯗꯣ ꯅꯣꯏ ꯉꯟꯗ ꯂꯥꯛ ꯌꯥꯗꯣꯏ ꯅꯠꯇ꯭ꯔꯣ
ꯂꯥꯛꯇꯣꯏꯅꯦ ꯂꯥꯛꯇꯣꯏꯅꯦ ꯑꯗꯨꯒꯤꯕꯨꯗꯤ
ꯏꯟꯁꯥꯡꯗ ꯎꯁꯕꯨ ꯈꯅ ꯉꯟꯅ ꯂꯥꯛꯄꯤꯔꯛꯑꯣ ꯑꯗꯨ ꯃꯤꯗꯣ ꯍꯥꯏꯅꯤ ꯑꯅꯝꯕ ꯂꯣꯏ ꯍꯥꯏꯈ꯭ꯔꯕꯅꯦꯕ ꯍꯥꯏꯗꯤ ꯑ ꯕꯨꯂꯤ ꯀꯩꯅꯣ ꯇꯧꯗꯔ ꯑꯃꯅ ꯊꯦꯡꯉꯛꯄꯗ ꯇꯥꯎꯟ ꯐꯣꯏꯅꯪ ꯁꯣꯟꯊꯔꯤꯔꯥ ꯑꯗꯨꯅ ꯌꯥꯝ ꯅꯨꯡꯉꯥꯏꯇ ꯇꯧꯍꯜꯂꯒꯨꯝꯁꯦ ꯁꯥ ꯁꯤꯁꯤꯃꯗꯤ ꯈꯤꯇꯪ ꯀꯩꯅꯣ ꯇꯧꯔꯑꯣ ꯁꯣꯏꯕꯤꯔꯛꯑꯅ
ꯇꯧ ꯌꯥꯅꯦ ꯑꯩꯈꯣꯏꯒꯤ ꯄꯨꯈ꯭ꯔꯤꯗꯒꯤꯅꯦ ꯁꯤꯡꯖꯨꯒꯤ ꯏꯀꯥꯏꯊꯕꯤꯗꯣ ꯑꯗꯣ ꯑꯩ ꯑꯗꯨꯃ ꯑꯩ ꯍꯦꯛ ꯂꯥꯛꯑꯒꯦ ꯑꯩꯈꯣꯏ ꯄꯨꯈ꯭ꯔꯤꯗ ꯊꯥꯕꯗꯣ ꯅꯍꯥꯟ ꯌꯥꯝꯅꯤ ꯌꯥꯝꯅꯤ ꯏꯀꯥꯏꯊꯕꯤꯕꯨ ꯀꯌꯥꯝ ꯍꯥꯞꯇꯣꯏꯅꯣ ꯑꯍ ꯂꯨꯄꯥꯒꯤ ꯅꯠꯇ꯭ꯔꯦ ꯑꯗꯨꯗꯨꯃꯗꯤ ꯑꯩꯅ ꯍꯦꯛ ꯂꯥꯛꯑꯒꯦ ꯀꯦ ꯏꯀꯥꯏꯊꯕꯤꯗꯣ
ꯑꯗꯨ ꯀꯩ ꯍꯦꯜꯂꯑꯗꯤ ꯌꯥꯝ ꯅꯤꯌꯦ
ꯗꯣ ꯉꯝꯃꯒꯦ ꯉꯝꯃꯒꯦ ꯑꯩꯈꯣꯏꯒꯤ ꯑꯗꯨꯝ ꯐꯥꯔꯝ ꯑꯣꯏꯅ ꯆꯥꯎꯅ ꯇꯧꯕꯅꯤꯅꯅꯦ ꯑꯗꯨꯗꯨꯃ ꯑꯩꯅ ꯉꯝꯃꯒꯦ ꯇꯣꯔꯣꯕꯣꯠꯇꯨꯗꯤ ꯂꯩꯔꯣ ꯇꯣꯔꯣꯕꯣꯠꯇꯣ ꯑꯗꯣ ꯏꯀꯥꯏꯗꯕꯤꯁꯨ ꯍꯣꯏ ꯃꯇꯝꯒꯅꯨ ꯑꯣꯏꯕꯩ ꯇꯥꯡꯗꯤ ꯈꯔ ꯇꯥꯡꯕꯅꯦ ꯑꯗꯨ ꯑꯣꯏꯔꯁꯨꯅꯦ ꯑꯩꯈꯣꯏꯗꯣ ꯌꯥꯝ ꯄꯥꯛꯇꯛꯅꯅ ꯇꯧꯕꯅꯤꯅꯅꯦ ꯑꯗꯨꯝ ꯑꯩ ꯄꯨꯊꯣꯛꯑꯒꯦ ꯑꯗꯨꯅ ꯅꯪꯒꯤ ꯃꯤꯗꯣ ꯌꯥꯝꯁꯨ ꯌꯥꯝꯃꯦ ꯅꯪ ꯑꯁ ꯀꯩꯅꯣꯅ ꯍꯋꯥꯏ ꯆꯦꯡꯋꯥꯏꯗ ꯂꯩꯕꯗ ꯅꯪ ꯄꯩꯁꯥ ꯌꯥꯝ ꯆꯠꯂꯟꯅꯤꯗꯣ ꯃꯤꯅꯁꯨ ꯃꯇꯦꯡꯕꯨꯗꯤ ꯃꯌꯥꯝꯧ ꯅꯣꯏꯁꯨ ꯃꯔꯤ ꯃꯇꯥ ꯌꯥꯝꯕꯅ ꯑꯃꯅ ꯍꯋꯥꯏ ꯉꯝꯈꯤꯕ ꯑꯃꯅ ꯊꯥꯎ ꯉꯝꯈꯤꯕ ꯑꯗꯨꯝꯕꯗꯕꯨꯗꯤ ꯍꯦ ꯇꯗꯤ ꯌꯥꯕꯅꯦꯕ ꯑꯗꯨꯁꯨ ꯌꯥꯝꯗꯤ ꯌꯥꯝꯃꯦ ꯃꯤꯗꯣ
ꯌꯥꯝꯃꯦ
ꯗꯣꯏꯗꯤ ꯀꯩꯅꯣ ꯇꯧꯔꯒꯦ ꯏꯀꯥꯏꯊꯕꯤꯁꯨꯅ ꯑꯩꯅ ꯍꯦꯛ ꯂꯥꯛꯑꯒꯦ ꯑꯩꯈꯣꯏ ꯄꯨꯈ꯭ꯔꯤꯗ ꯑꯩꯈꯣꯏꯒꯤ ꯐꯥꯝꯗꯨꯗꯒꯤ
ꯍꯣꯏ
ꯇꯣꯔꯣꯕꯣꯠ ꯇꯣꯔꯣꯕꯣꯠꯇꯨꯅ ꯅꯪ ꯂꯩꯔꯣ ꯑꯗꯨꯝ ꯇꯔꯨꯛ ꯇꯔꯨꯛꯅ ꯀꯣꯟꯅꯗꯧ ꯃꯥ ꯇꯔꯨꯛ ꯑꯣꯏꯅ ꯈꯥꯛꯑꯒꯦ
ꯎꯝ ꯌꯥꯔꯦ ꯂ ꯑꯩ ꯈꯥꯏ ꯁꯕꯤꯗꯣ ꯍꯦꯗꯥꯏꯅ ꯍꯥꯏꯔꯛꯑꯣ ꯑꯗꯨꯝ ꯑꯩꯈꯣꯏ ꯑꯉꯥꯡ ꯇꯧꯔꯒ ꯂꯥꯛꯀꯦ ꯑꯉꯥꯡ ꯑꯃꯅꯤ ꯇꯧꯔꯒ ꯐꯥꯛ ꯇꯖ꯭ꯔꯕꯨꯗꯤ ꯉꯟꯅ ꯂꯥꯛꯄꯗꯣꯗꯨꯝ ꯂꯨꯇꯪꯒ ꯁꯣꯏꯕꯤꯔꯝꯃꯅꯤ ꯂꯣꯏꯔꯗꯤ ꯌꯥꯔꯦ
ꯎꯝ ꯑꯩꯈꯣꯏ ꯃꯥꯗꯣ
ꯎꯝ
ꯑꯇꯧꯋꯦꯕꯀꯣ ꯉꯁꯤ ꯃꯥ ꯍꯌꯦꯡꯗꯣ ꯂꯂꯣꯟꯕꯤ ꯂꯥꯛꯑꯒ ꯇꯧꯕꯗꯣ ꯍꯦꯛ ꯑꯗꯨꯝ ꯌꯥꯔꯦꯕ
ꯎꯝ
ꯑꯗꯨ ꯇꯧꯔ ꯄꯣꯠꯁꯤꯡꯗꯣ ꯍꯦꯛꯇꯛꯈ꯭ꯔꯒ ꯌꯣꯟꯅꯕ ꯑꯗꯩꯗꯤ ꯅꯪꯗꯣ ꯍꯥꯏꯗꯤ ꯎꯁꯣꯞ ꯗꯣ ꯑꯩꯗꯣ ꯇꯥꯡꯗꯣ ꯀꯥꯎꯈ꯭ꯔꯦ ꯀꯨꯏꯈꯤꯗꯤ ꯀꯨꯏ ꯀꯣꯏꯕꯨꯗꯤ ꯀꯨꯏꯈꯤꯗ꯭ꯔꯕ ꯗꯨꯏꯁꯨ ꯇꯥꯡꯗꯣ ꯀꯥꯎꯔꯒꯅꯥ ꯅꯪ ꯗꯣ ꯑꯝꯃꯝꯗ ꯅꯨꯃꯤꯠ ꯇꯣ ꯅꯣꯡꯃꯅꯤ ꯍꯨꯝꯅꯤ ꯃꯔꯤꯅꯤ ꯋꯥꯠꯄ ꯑꯣꯏꯔꯗꯤ ꯍꯦꯛꯑ ꯑꯗꯨꯝ ꯂꯧꯁꯤꯜꯍꯧꯔꯣꯅ ꯍꯥꯏꯒꯦ ꯇꯧꯕ ꯑꯗꯨꯒꯤꯅꯦ ꯑꯗꯣ ꯅꯪꯒꯤꯗꯣ ꯈꯤꯇꯪ ꯍꯞꯇꯥꯃꯨꯛ ꯀꯩꯃꯨꯛ ꯋꯥꯠꯂꯤꯕ ꯑꯗꯨꯅꯅꯦ ꯈꯤꯇꯪ ꯇꯞꯊꯔꯒ ꯇꯞꯊꯔꯒ ꯑꯣꯏꯅ ꯍꯦꯛ ꯍꯥꯏꯗꯤ ꯐ꯭ꯔꯦꯁꯇ ꯑꯣꯏꯅ ꯇꯧꯕꯅ ꯐꯩꯗꯅꯀꯣ ꯂꯥꯏꯗ ꯀꯠꯇꯧꯕ ꯑꯁꯦꯡꯕ ꯄꯣꯠ ꯃꯌꯥꯝ ꯆꯥꯔꯛꯀꯗꯧꯅꯤꯅ ꯑꯗꯣ ꯑꯗꯨꯝ ꯑꯁꯤꯒꯤ ꯃꯔꯤ ꯃꯔꯤ ꯆꯠꯄꯗ ꯄꯥꯝꯕꯤ ꯑꯃꯔ ꯀꯩꯅꯣꯗ ꯍꯦꯛꯇꯕꯤꯗ ꯊꯝꯃꯦ ꯄꯥꯟꯁꯨ ꯄꯥꯜꯂꯤꯗꯅ ꯈꯣꯏ ꯇꯣꯔꯣꯕꯣꯠꯇꯣ ꯑꯗꯨꯅ ꯂꯂꯣꯟ ꯃꯌꯥꯝꯅ ꯂꯧꯒꯦ ꯂꯧꯒꯦ ꯈꯣꯠꯀꯦꯅ ꯑꯗꯨꯝ ꯍꯥꯏ ꯂꯩꯕꯅꯦꯕꯀꯣ
ꯎꯝ
ꯑꯗꯨꯗ ꯑꯩ ꯊꯣꯡ ꯂꯣꯟꯅ ꯑꯗꯨꯏ ꯅꯨꯃꯤꯠꯇꯨꯗ ꯍꯦꯛꯑꯁꯦ ꯑꯩꯈꯣꯏ ꯇꯨꯔꯦꯜ ꯏꯁꯤꯡꯅ ꯆꯥꯏꯕꯅꯤꯅꯅꯦ ꯏꯁꯤꯡ ꯐꯖꯩꯗꯅ ꯄꯣꯠꯇꯣ ꯏꯁꯤꯡ ꯃꯔꯥꯡ ꯀꯥꯏꯔꯕꯅꯤꯅ ꯑꯗꯨꯅ ꯑꯗꯨꯃꯥꯏꯅ ꯇꯧꯕꯅꯤ
ꯑꯗꯨ ꯅꯣꯏꯔꯤꯁꯦ ꯁꯣꯔ ꯊꯣꯔ ꯄꯣꯠꯁꯨ ꯃꯈꯜ ꯀꯩ ꯀꯔꯝꯕ ꯃꯆꯥꯗꯣ ꯅꯣꯏꯔꯣꯏꯗꯔꯣ
ꯑꯩꯈꯣꯏꯒꯤꯗꯣ ꯁꯥꯡꯉꯤ ꯈꯔ ꯀꯔꯕꯥꯔꯒꯤꯅꯤꯅꯅꯦ ꯊꯥꯏꯅꯒꯤ ꯃꯩ ꯇꯩꯒꯤ ꯃꯇꯨꯝ ꯇꯥꯕꯤꯗꯨꯗꯤ ꯅꯠꯇꯦ ꯁꯥꯡꯕ ꯑꯗꯨꯏꯁꯨ ꯌꯥꯝ ꯍꯥꯎꯕꯅꯦ ꯇꯣꯔꯕꯣꯠꯇꯣ ꯃꯍꯥꯎ ꯂꯩꯕꯅꯦꯕ ꯑꯁꯤꯟꯕꯤꯗꯣ ꯑꯣꯏꯗꯕꯅꯦꯕ ꯑꯁ ꯇꯥꯔꯅꯤ ꯑꯗꯨꯗꯤ ꯀꯦꯖꯤ ꯑꯍꯨꯝ ꯃꯔꯤ ꯇꯥꯔꯝꯃꯅꯤ ꯍꯣꯏ ꯑꯗꯨꯃꯥꯏ ꯇꯧꯔꯝꯗꯧ ꯃꯥꯜꯂꯦ ꯑꯩ ꯀꯌꯥꯅꯣꯗꯤ ꯈꯪꯗꯦ
ꯎꯝ
ꯂꯣ ꯀꯦꯖꯤꯗ ꯆꯠꯇꯣꯏꯅꯦ ꯃꯣꯏꯗꯤ ꯑꯆꯧꯕ ꯑꯝꯗꯒ ꯆꯅꯤꯒ ꯄꯤ ꯑꯗꯣ ꯑꯩꯈꯣꯏ ꯁꯤꯖꯕꯨꯗꯤ ꯆꯅꯤ ꯑꯩꯈꯣꯏꯗꯩ ꯂꯧꯕꯅ ꯆꯅꯤꯗꯗꯤ ꯀꯩꯁꯨꯃꯇꯨꯡ ꯄꯤꯔꯛꯑꯔꯣꯏ ꯂꯥꯂꯣꯟꯕꯤꯈꯩꯅ ꯂꯧꯕꯗꯣ ꯃꯥ ꯑꯥ ꯌꯣꯟꯕ ꯇꯧꯗ꯭ꯔꯕꯩ ꯋꯥꯅꯦꯕ ꯀꯣ ꯑꯩꯈꯣꯏꯗꯒꯤ ꯅꯪꯅ ꯂꯧꯔꯛ ꯄꯗꯣꯏꯁꯦ ꯀꯩ ꯍꯨꯝꯐꯨ ꯍꯨꯝꯐꯨ ꯑꯗꯨꯃꯥꯏꯅ ꯄꯤꯔꯛꯇꯧ ꯃꯥꯜꯂꯦ
ꯍꯣ ꯍꯣꯏ ꯌꯥꯏꯌꯦ
ꯆꯥꯎ ꯆꯥꯎꯕ ꯑꯣꯏꯕꯒꯤꯀꯣ ꯎꯝ ꯑꯗꯨꯃꯥꯏꯅ ꯑꯣꯏꯕꯅꯦ ꯀꯩꯅꯣꯗꯤ ꯉꯥꯍꯟꯅ ꯑꯝꯇꯣꯏꯕ ꯂꯩꯒꯦ ꯂꯩꯒꯦ ꯁꯤꯅꯥꯛꯇ
ꯄꯣꯠꯇꯣ ꯐꯖꯔꯕꯅꯤꯅꯅꯦ ꯃꯤꯅ ꯄꯥꯝꯅꯕꯗꯥ ꯑꯣꯏꯌꯦꯕ
ꯎꯝ ꯗꯩ ꯑꯩꯈꯣꯏ ꯃꯍꯣꯏꯗꯤ ꯍꯤꯡꯒꯣꯜ ꯑꯗꯨꯝ ꯇꯧ ꯂꯩꯇ꯭ꯔꯅꯦ ꯃꯇꯝ ꯑꯌꯥꯝꯕꯗ
ꯑꯝ
ꯍꯤꯡꯈꯣꯜ ꯑꯃꯥ ꯊꯝ ꯊꯥꯗꯔꯒꯥ ꯅꯥꯄꯤ ꯁꯤꯡꯕꯤ ꯇꯧꯔꯒꯗꯤ ꯑꯩꯈꯣꯏ ꯃꯤꯁꯨ ꯅꯦꯛꯊꯣꯛꯏꯅꯦ ꯍꯤꯡꯒꯣꯟ ꯌꯥꯎꯍꯟꯅ ꯑꯗꯨꯃꯥꯏꯅ ꯇꯧꯕꯅꯤꯅ ꯈꯣꯏ ꯃꯥ ꯍꯣꯏ ꯄꯣꯊꯥꯍꯧꯕꯅꯦ ꯑꯩꯅ ꯅꯪ ꯑꯝꯇ ꯎꯁꯣꯞꯀꯤꯗꯣ ꯍꯥꯏꯗꯣꯛꯈꯤꯒꯦ ꯑꯩꯈꯣꯏ ꯃꯤꯁꯤꯡꯗꯣ ꯍꯦꯛꯄ ꯂꯥꯛꯑꯒ ꯐꯖ ꯐꯖꯕ ꯈꯟꯕꯤꯈ꯭ꯔꯗꯤ ꯅꯪ ꯂꯥꯛꯑ ꯈꯟꯖꯍꯧꯔꯣ ꯂꯥꯛꯑꯣꯅ ꯍꯥꯏꯒꯦ ꯇꯧꯕ ꯑꯗꯨ ꯅꯪ ꯋꯥꯠꯂꯤꯃꯤꯅ ꯑꯩ ꯑꯣꯏꯅ ꯈꯟꯕꯤꯔꯒꯦ ꯑꯆꯧꯕꯒꯩ ꯑꯃꯝꯇ ꯍꯦꯛꯍꯜꯂꯔꯣꯏꯒꯦ
ꯀꯥꯂꯔ ꯑꯍꯟꯒꯤ ꯃꯇꯣꯟꯅꯤ ꯇꯧꯔꯛꯀꯅꯤꯕꯀꯣ ꯗꯨꯒꯥ ꯏꯃꯨꯡ ꯋꯥꯏꯔꯝ ꯄꯨꯜꯂꯞ ꯅꯨꯃꯤꯠ ꯇꯨꯃꯗꯤ ꯑꯩꯈꯣꯏꯗ ꯆꯥꯔꯗꯧꯅꯤꯀꯣ ꯑꯌꯨꯛꯀꯤ ꯆꯥꯛꯇꯣ
ꯑꯗꯨꯅꯅꯦ ꯅꯪ ꯃꯤ ꯌꯥꯝꯃꯤꯗꯣ ꯑꯗꯨꯃꯥꯏꯅ ꯃꯤꯗꯣ ꯃꯌꯥꯝ ꯃꯌꯥꯝ ꯍꯥꯏꯕꯩꯅꯦ ꯍꯥꯏꯕ ꯅꯪ ꯆꯍꯨꯝ ꯑꯣꯏꯔꯤꯗꯣ ꯎꯁꯣꯞꯇꯗꯤ ꯌꯥꯝꯅ ꯂꯥꯛꯃꯟꯈꯔꯦ
ꯅꯥ ꯀꯔꯦ ꯑꯪ ꯀꯊ ꯀꯄꯅꯤꯅ ꯑ ꯃꯅ ꯀꯥꯏꯅ ꯁꯂꯅ ꯑꯩꯈꯣꯏ ꯏꯆꯤꯟꯜꯅꯥꯎꯦ ꯍꯥꯏꯅꯔꯔꯕ ꯇꯧꯕꯅꯤꯅ ꯈꯅꯤꯅꯤ ꯍ
ꯐꯔꯦ ꯐꯔꯦ ꯑꯗꯨ ꯑꯣꯏꯗꯤ ꯆꯥꯛ ꯅꯪ ꯀꯩꯗꯧꯔꯝꯃꯤꯅꯣ ꯍꯧꯖꯤꯛꯄꯣ
ꯉꯁꯥꯏꯒꯤ ꯄꯝꯕꯅꯤꯅ ꯁꯨꯝ ꯉꯁꯥꯏꯒꯤ ꯊꯕꯛ ꯁꯨꯝ ꯇꯧꯔꯨꯕꯩ ꯋꯥꯏꯑꯅ
ꯅꯣꯡ ꯅꯣꯡꯁꯨ ꯃꯥꯡꯉꯦ ꯅꯣꯏ ꯅꯣꯡ ꯆꯨꯕ꯭ꯔꯣ ꯑꯩꯈꯣꯏꯗꯤ ꯅꯣꯡ ꯈꯤꯛꯄ ꯍꯧꯔꯛꯑꯦ
ꯎꯝ ꯍꯦꯛꯇꯦ ꯍꯦꯛꯇꯣꯏ ꯃꯪꯉꯦ ꯌꯥꯝꯅ
ꯎꯝ ꯑꯩꯈꯣꯏꯗꯤ ꯈꯤꯛꯑꯦ ꯅꯣꯡ ꯈꯤꯛꯊꯔꯛꯑꯦ ꯆꯨꯔꯛꯑꯅꯤ ꯅꯣꯡꯁꯤ ꯉꯍꯥꯛ ꯂꯩꯔꯒ ꯅꯨꯡꯁꯥ ꯑꯃꯨꯛ ꯁꯥꯏ ꯉꯍꯥꯛ ꯂꯩꯔꯒ ꯅꯣꯡ ꯑꯃꯨꯛ ꯃꯪꯉꯤ ꯀꯔꯤ ꯍꯥꯏꯅꯣ ꯈꯪꯗꯦꯗ
ꯑꯩ ꯀꯩꯅꯣꯅ ꯌꯥꯔꯛꯇꯕꯩꯅꯦ ꯋꯦꯗꯔꯁꯦ ꯋꯦꯗꯔꯁꯦ ꯄꯨꯔꯥ ꯆꯦꯟꯖ ꯂꯥꯛꯦ ꯍꯥꯏꯗꯤ ꯎ ꯋꯥ ꯁꯤꯡꯁꯤ ꯒ꯭ꯌꯥꯟ ꯃꯦꯟ ꯑꯝ ꯇꯥꯗ꯭ꯔꯦ ꯑꯗꯒꯤ ꯍꯟꯗꯛꯀꯤ ꯃꯣꯏ ꯀꯦꯃꯤꯀꯦꯜ ꯆꯥꯏꯔꯒ ꯅꯣꯡ ꯆꯨꯍꯟꯕꯗꯣ ꯑꯗꯨꯏꯁꯨꯔ ꯈꯪꯗꯦ ꯑꯗꯨꯒꯤꯗꯨꯒꯤ ꯀꯩꯅꯣꯔ ꯏꯐꯦꯛꯂ ꯏꯐꯦꯛꯂ ꯈꯪꯗꯦ ꯒ꯭ꯌꯥꯟ ꯇꯥꯗꯦ ꯀꯩ ꯍꯥꯏꯗꯣꯏꯅꯣ ꯌꯥꯝ ꯐꯖꯅ ꯈꯪꯗꯕꯅꯤꯅ ꯍꯥꯏꯔꯨꯕꯁꯨ ꯌꯥꯗꯒꯨꯝ ꯇꯧ ꯃꯆꯤ ꯃꯆꯤ ꯀꯩꯅꯣ ꯇꯧ ꯂꯩꯔꯦ ꯍꯥꯏꯕ
ꯅꯣꯡꯁꯦ ꯑꯗꯨꯅꯦ ꯊꯑꯣꯏꯅ ꯇꯥꯕ꯭ꯔꯁꯨꯅꯦ ꯇꯥꯗ ꯏꯁꯤꯡ ꯂꯩꯅꯕꯁꯨ ꯇꯥꯗꯦ ꯂꯧꯕꯨꯛꯇ ꯑꯗꯨꯗꯨꯒ ꯅꯨꯡꯁꯥꯅ ꯃꯔꯣꯝ ꯁꯥꯔꯤꯕ ꯅꯨꯡꯁꯥꯅ ꯌꯥꯛ ꯌꯥꯛ ꯑꯝꯨꯛ ꯁꯥꯔꯛꯀꯅꯤ ꯅꯣꯡꯁꯦ ꯑꯃꯨꯛꯁꯨ ꯃꯪꯉꯛꯀꯅꯤ ꯊꯕꯛꯀ ꯆꯠꯄꯗ ꯌꯥꯝ ꯅꯨꯡꯉꯥꯏꯕ ꯑꯣꯏꯕ ꯋꯦꯗꯔꯗꯤ ꯑꯣꯏꯗ꯭ꯔꯦ
ꯍꯣꯏ ꯂꯧ ꯁꯤꯡ ꯑꯃꯐꯥꯎ ꯂꯩꯇ꯭ꯔꯅꯦ ꯁꯤꯗ
ꯑꯗꯨꯅꯦ ꯍꯩꯁꯦ ꯑꯩꯈꯣꯏ ꯂꯧ ꯃꯇꯝꯗꯤ ꯑꯣꯏꯁꯜꯂꯛꯑꯦꯗꯅꯀꯣ ꯐꯔꯛ ꯌꯥꯝ ꯇꯥꯔꯦ
ꯂꯨꯔꯦ ꯌꯥꯝꯅ ꯍꯧꯁꯤꯛꯁꯦ
ꯀꯃꯥꯏꯅ ꯇꯧꯗꯣꯏꯅꯣ ꯈꯪꯗꯦ ꯑꯋꯣꯏꯕ
ꯅꯣꯏ ꯑꯗꯨꯗꯤ ꯂꯧꯒ ꯁꯨꯕ ꯑꯝꯇ ꯍꯧꯔꯝꯒꯤꯔꯣꯏ ꯅꯣꯏ ꯕꯥ ꯍꯣꯏ
ꯂꯧ ꯂꯧꯍꯣꯟ ꯍꯨꯟꯕꯒꯤ ꯀꯩꯅꯣ ꯇꯧꯕꯗꯤ ꯍꯧꯔꯦ ꯑ ꯎꯀꯥꯏ ꯇꯞꯄ ꯍꯧꯔꯦꯕꯀꯣ
ꯎꯝ
ꯂꯧ ꯐꯩꯗꯣꯝ ꯑꯃꯗ ꯇꯪꯈꯥꯏꯗꯣ ꯏꯁꯤꯡ ꯊꯥꯖꯤꯜꯂꯦ ꯑꯗꯨꯒ ꯑꯗꯨꯗ ꯃꯐꯝ ꯁꯦꯝꯃꯒ ꯍꯨꯜꯂꯅꯤ ꯑꯗꯩ ꯑꯗꯨꯗꯒꯤ ꯑꯃꯨꯛ ꯇꯧꯗꯣꯏ ꯑꯣꯏꯔ ꯃꯥꯜꯂꯦ ꯃꯣꯏꯁꯦ ꯅꯣꯏꯒꯤ ꯑꯉꯥꯡ ꯑꯃ ꯉꯔꯥꯡ ꯅꯍꯥꯟ ꯃꯣꯛ ꯀꯥꯏꯅ ꯇꯧꯕ ꯀꯃꯥꯏꯅ ꯇꯧꯔꯒꯦ
ꯑꯁ ꯐꯔꯦ ꯐꯣꯠꯂꯨꯔꯦ ꯗꯣꯛꯇꯔꯗ ꯆꯠꯂꯒ ꯑꯣ ꯀꯩꯅꯣꯗꯒꯤ ꯑꯣꯟꯗꯩꯕ ꯏꯁꯇ꯭ꯌꯔꯗꯒꯤꯅꯦ ꯑꯉꯥꯡꯅ ꯍꯩ ꯇꯝꯅ ꯑꯣꯟꯊꯕꯗꯨꯗꯅꯦ ꯑꯩꯈꯣꯏꯒꯤ ꯀꯩꯅꯣꯗꯣ ꯃꯈꯥꯗꯣ ꯁꯥꯠ ꯀꯩꯅꯣ ꯍꯩꯖꯤꯜꯂꯤꯗꯅ ꯁꯨꯃꯥꯡꯗꯣ ꯑꯗꯅꯦ ꯀꯩꯅꯣꯝꯃ ꯈꯤꯇꯪ ꯀꯥꯏꯔꯞ ꯇꯧꯕ ꯑꯦꯔꯤꯌꯥꯗꯨꯗ ꯃꯀꯣꯛꯇꯣ ꯌꯩꯁꯜꯂ ꯇꯥꯕ ꯑꯗꯅꯦ ꯅꯨꯡꯒꯤ ꯃꯆꯦꯛꯇꯨꯅ ꯌꯩꯕ ꯑꯗꯣ ꯀꯥꯏꯔ ꯐꯕꯨꯗꯤ ꯐꯔꯦ ꯍꯧꯖꯤꯛꯄꯨꯗꯤ ꯑꯃ ꯐꯕꯗꯤ ꯀꯩ ꯍꯥꯏꯅꯤ ꯗꯣꯛꯇꯔ ꯆꯠꯂꯒ ꯍꯤꯗꯥꯛ ꯀꯥꯞꯊꯣꯛꯎꯔꯦ ꯏꯟꯐꯦꯛꯁꯟ ꯊꯣꯛꯇꯅꯕ ꯑꯗꯨꯒ ꯃꯀꯣꯛꯇꯣ ꯀꯩꯀꯩ ꯃꯌꯥꯝ ꯍꯥꯞꯄꯤꯔꯛꯑꯦ ꯑꯗꯨꯃꯥꯏꯅ ꯐꯣꯠꯂꯛꯑꯦꯕꯀꯣ ꯑꯗꯨꯣ ꯐꯕꯅ ꯄꯨꯔꯥꯗꯤ ꯅꯠꯇꯦ ꯈꯤꯇꯪ ꯑꯦ ꯀꯩ ꯍꯥꯏꯗꯣꯏꯅꯣ ꯈꯔꯗꯤ ꯑꯗꯨꯝ ꯈꯤꯇꯪ ꯐꯔꯦ ꯍꯥꯏꯇꯥꯝ
ꯐꯔꯦ ꯐꯔꯦ ꯑꯗꯣ ꯀꯝꯄꯝꯃꯅꯤ ꯌꯥꯝꯅ
ꯀꯞꯄꯦ ꯅꯥꯔꯝꯅ ꯑꯩꯈꯣꯏꯗ ꯇꯧꯔꯁꯨ ꯅꯥꯅꯤ ꯑꯗꯣ ꯀꯩꯗꯤ ꯎꯄꯥꯏ ꯂꯩ ꯃꯈꯨꯠꯇꯨ ꯂꯦꯡꯉꯝꯅꯤꯅ ꯑꯣꯟꯊꯔꯛꯄꯗ ꯇꯧꯔꯤꯅꯦꯃꯤ
ꯍꯣꯏ
ꯑꯗꯨꯅꯅꯦ ꯑꯉꯥꯡꯗꯣ ꯑꯉꯥꯡꯒ ꯑꯣꯏꯕꯅꯤꯅꯅꯦ ꯑꯗꯨꯝ ꯀꯦꯔꯦꯕ ꯀꯞꯁꯨ ꯀꯞꯄꯒ ꯍꯦꯡꯉꯣ ꯍꯦꯡꯉꯣ ꯍꯦꯡꯉꯣ ꯇꯧꯕꯗꯣꯀꯣ ꯅꯠꯇꯦꯗ ꯀꯞꯇꯧ ꯈꯣꯠꯇꯧ ꯑꯗꯨꯝ ꯇꯧ ꯂꯩ ꯍꯥꯏꯕ
ꯁꯦꯟꯅꯗꯕꯁꯨ ꯌꯥꯗꯕ
ꯎꯝ
ꯎꯝ
ꯂꯝꯁꯨ ꯍꯦꯜꯂꯤꯗꯣ ꯂꯝ ꯍꯦꯟꯒꯅꯣꯁꯨ ꯌꯥꯗꯦ ꯑꯉꯥꯡꯅꯦꯅ ꯐꯨꯅꯤꯡꯕꯅ
ꯃꯇꯣꯝ ꯊꯥꯗꯣꯛꯄ ꯌꯥꯄꯣꯠꯇꯦꯕ ꯃꯣꯏꯅꯦ ꯍꯧꯖꯤꯛ ꯃꯇꯝꯁꯦ ꯃꯈꯨꯠ ꯂꯦꯡꯕ ꯃꯈꯣꯡ ꯌꯥꯎꯕ
ꯑꯗꯒꯤ ꯎꯔꯤꯉꯩ ꯄꯥꯝꯕ ꯃꯇꯝꯅꯦꯕ
ꯎꯝ ꯃꯥꯅꯦ ꯃꯥꯅꯦ
ꯏꯅ ꯒꯌꯥꯃꯦꯟ ꯃꯣꯏꯅ ꯎꯔꯤꯕ ꯄꯣꯠꯇꯣ ꯈꯇꯅꯤ ꯃꯣꯏꯅ ꯀꯩꯅꯣ ꯇꯧꯗ꯭ꯣꯏꯁꯦ ꯋꯥꯈꯜꯗ ꯈꯜꯜꯂꯤꯁꯦ ꯑ ꯇꯇꯩꯩꯅꯗꯤ ꯀꯌꯥꯝ ꯋꯥꯈꯜ ꯄꯣꯠꯇꯦ ꯑꯗꯨꯗꯨꯅ ꯑꯗꯨꯗꯒꯤ ꯑꯣꯏꯔꯛꯄ ꯄꯣꯠꯅꯦꯕ
ꯎꯝ ꯍꯔꯣ ꯃꯥꯥꯟ
ꯑꯗꯨ ꯐꯔꯅꯤ ꯌꯥꯝꯈꯜꯅ ꯁꯧꯇꯦ ꯍꯥꯏ ꯁꯧꯇꯦꯗꯣ ꯐꯔꯅꯤꯣ ꯍꯂꯪ ꯍꯧꯕꯦ ꯍꯕꯣꯏ ꯍꯩꯕꯣꯏ ꯇꯧꯕꯅꯤ ꯍꯥꯏ
ꯐꯔꯦ ꯑꯗꯨꯕꯨꯗꯤ ꯌꯥꯝ ꯐꯔꯦ ꯀꯩꯅꯣ ꯀꯞꯄ ꯈꯣꯠꯄ ꯈꯔꯦ ꯈꯔ ꯈꯖꯤꯛ ꯈꯔ ꯈꯔꯗꯤ ꯀꯞꯄꯦꯕ ꯅꯥꯔꯕꯅꯤꯅ ꯑꯗꯨꯒ ꯅꯍꯥꯟ ꯑꯇꯨꯧꯕꯗꯨꯒ ꯍꯥꯏꯔꯕꯗꯤ ꯌꯥꯝ ꯑꯣꯏꯁꯟꯈ꯭ꯔꯦꯕ ꯑꯗꯨꯝ ꯐꯔꯛꯑꯅ ꯅꯣꯡ ꯅꯤ ꯂꯩꯔꯒ ꯇꯞ ꯇꯞꯅ ꯁꯨꯝ ꯐꯖꯔꯛꯑꯅꯤ
ꯍ